ꯗ꯭ꯔꯣ
ꯑꯣ ꯑꯩ ꯇꯨꯝꯃꯒ ꯂꯣꯏꯅꯦꯛꯇ ꯍꯥꯏꯗꯤ ꯇꯨꯝꯃ ꯂꯩꯔꯦ
ꯎꯝ
ꯁꯤꯇꯧꯗꯦ ꯅꯪꯗꯤ
ꯑꯩꯁꯨ ꯑꯗꯨꯝ ꯂꯩꯌꯦ ꯑꯃꯃꯀꯥ ꯍꯤꯛꯄꯀꯥ
ꯎ ꯇꯨꯝꯗꯤ ꯇꯨꯝꯗꯕ ꯍꯤꯞ
ꯇꯨꯝꯗꯦ ꯇꯨꯝꯒꯦ ꯇꯧꯔꯝꯕꯅꯦ ꯅꯤꯡꯗ꯭ꯔꯦ ꯑꯃꯨꯛꯀꯣ
ꯑꯩꯗꯤ ꯇꯨꯝ ꯑꯁ ꯀꯨꯏ ꯇ
ꯅꯪ ꯀꯨꯏꯅ ꯇꯧꯔꯨꯕ꯭ꯔꯣ
ꯑꯁ ꯐꯖꯅ ꯇꯨꯝꯃꯦ ꯈꯪꯗꯦ ꯄꯨꯡ ꯀꯌꯥꯗꯣ ꯇꯨꯝꯈꯤꯕꯅꯣ ꯈꯪꯍꯧꯗ꯭ꯔꯦ
ꯅ ꯃ ꯁꯇꯝꯗ ꯀꯩꯗꯧꯈ꯭ꯔꯕꯅꯣꯩꯅ
ꯎ ꯇꯨꯝꯗꯧꯔꯦ ꯇꯣꯛꯈ꯭ꯔꯦ
ꯎꯝ
ꯑꯗꯒꯤ ꯍꯧꯖꯤꯛꯅꯅꯦ
ꯎꯝ
ꯆꯨꯖꯥꯥꯛꯇꯣ
ꯎꯝ
ꯑꯗꯨꯗꯨ ꯀꯛ ꯀ ꯀꯛ ꯀꯛ ꯈꯣꯏꯏ
ꯈꯣꯏ
ꯎꯝ
ꯆꯥꯕ ꯅꯇꯕ꯭ꯔꯣ
ꯆꯥꯕ ꯅꯇꯕ ꯈꯣꯕ ꯃꯣꯏ
ꯄꯣꯠ ꯊꯥꯅꯤꯡꯉꯥꯏꯔꯣ ꯅꯠꯇ꯭ꯔꯒ ꯀꯔꯧꯉꯧꯅꯤꯡꯉꯥꯏꯔꯣ
ꯀꯥꯎ ꯃꯥ ꯍꯦꯅꯤꯡꯗꯦ
ꯎꯝ ꯆꯥꯛ ꯍꯥꯎ
ꯍꯥꯥ
ꯆꯥꯛꯀꯥꯡꯒꯧ ꯉꯧꯕ ꯍꯥꯎꯕ꯭ꯔꯣ
ꯍꯥꯎꯕꯅꯦ ꯅꯪ ꯆꯥꯗ꯭ꯔꯤꯕꯣ
ꯆꯥꯢ ꯗꯨꯝ ꯆꯥꯛ ꯆꯥꯗꯦꯕ
ꯍꯥꯎꯕꯅꯦꯍꯦ
ꯎꯝ ꯇꯨꯝꯕ ꯅꯨꯡꯉꯥꯏꯕ꯭ꯔꯣ
ꯅꯨꯡꯉꯥꯏ ꯅꯪꯗꯤ ꯅꯨꯡꯉꯥꯏꯔꯤꯕꯣ ꯎꯗꯕ ꯀꯨꯏꯔꯦ
ꯎꯝ ꯅꯨꯡꯉꯥꯢ
ꯅꯨꯡꯉꯥꯢꯌꯦ
ꯎꯝ
ꯀꯩꯀꯩ ꯍꯣꯠꯅꯔꯤꯒꯦ ꯍꯧꯖꯤꯛꯀꯥꯟ ꯊꯕꯛ ꯀꯩꯀꯩ ꯆꯠꯂꯤꯕꯣ
ꯍꯥꯥ
ꯊꯕꯛ ꯀꯩꯀꯩ ꯆꯠꯂꯤꯕꯣ ꯀꯩꯀꯩ ꯍꯣꯠꯅꯔꯤꯒꯦ
ꯀꯩꯝ ꯍꯣꯠꯅꯗꯦ ꯑꯩꯁꯦ ꯇꯨꯝꯕꯒ ꯆꯥꯕꯒ ꯑꯗꯨꯝ ꯇꯧꯔꯒ ꯂꯩꯌꯦꯅꯦ
ꯎꯝ ꯊꯕꯛ ꯆꯠꯇ꯭ꯔꯥꯕꯣ
ꯆꯠꯇꯦ ꯀꯔꯤꯁꯨ ꯆꯠꯇꯦ
ꯇꯁꯦꯡꯅ ꯁꯨꯃꯥꯏꯅ ꯁꯥꯟꯅꯗꯣꯏꯅꯤꯅꯦ ꯊꯕꯛ ꯆꯠꯂꯕꯣ ꯀꯥꯏꯅ
ꯈꯔ ꯂꯩꯔꯒ ꯚꯥꯢ ꯅꯪꯅ ꯊꯕꯛ ꯆꯠꯀꯥꯟꯗ ꯊꯕꯛ ꯆꯠꯂꯕꯣ ꯀꯥꯢꯅ ꯇꯧꯅꯗꯣꯢꯅꯤ ꯅꯪꯅ ꯊꯕꯛ ꯇꯧꯔꯀꯥꯟꯗ ꯑꯩꯅ ꯍꯪꯗꯣꯏꯅꯦꯕ
ꯋꯥꯏꯁꯦ
ꯃꯇꯝꯒꯤ ꯑꯍꯣꯡꯕꯅ ꯄꯨꯔꯛꯇꯨꯅ ꯅꯪ ꯑꯩꯁꯨ ꯁꯨꯃꯥꯏꯅ ꯍꯪꯅꯗꯧꯔꯤꯕꯅꯤ
ꯎꯝ
ꯎꯝ ꯎꯝ ꯅꯊꯟꯗ ꯂꯩꯕ꯭ꯔꯣ꯫
ꯀꯣꯀꯣ ꯂꯩ ꯑꯈꯣꯢ ꯇꯥꯃꯣ ꯂꯩ꯫
ꯎꯝ꯫
ꯃꯤ ꯌꯥꯝꯗ꯭ꯔꯥ꯫
ꯎꯝ꯫
ꯑꯈꯣꯢ ꯃꯥꯗꯤ ꯆꯥꯀꯧꯕ ꯆꯠꯈꯤ꯫
ꯗꯨꯀꯥꯟꯗꯤ ꯀꯅꯥ ꯂꯩꯈꯤꯕ꯫
ꯈꯣꯢꯕꯥ
ꯎꯝ ꯅꯪ ꯗꯨꯀꯥꯟ ꯄꯥꯛ ꯆꯠꯇ꯭ꯔꯕꯣ ꯍꯧꯖꯤꯛꯀꯥꯟꯁꯦ
ꯎꯝ ꯗꯨꯀꯥꯟ ꯃꯤ ꯄꯣꯠ ꯌꯥꯝ ꯂꯧꯅꯗ꯭ꯔꯔꯤꯦ ꯁꯀꯥꯟꯖꯤ ꯍꯣꯏ ꯃꯇꯝ ꯅ ꯍꯥꯏꯔꯦ ꯈꯪꯗꯦ ꯎꯗꯔꯤ
ꯎꯝ
ꯑꯗꯨꯒꯤ ꯊꯣꯛꯇ꯭ꯔꯁꯨ ꯌꯥꯔꯦꯗꯅ ꯍꯧꯖꯤꯛꯇꯤ꯫
ꯎꯝ꯫
ꯑꯁ ꯇꯜꯂꯤꯅꯦ ꯋꯥꯀꯤꯡ ꯆꯦꯟꯕ ꯆꯦꯟꯗꯣꯏꯕ꯫
ꯄꯨꯡ ꯀꯌꯥꯗ ꯍꯤꯞꯄꯩꯅꯣ꯫
ꯉꯔꯥꯡꯗꯤ ꯃꯉꯥ ꯃꯤꯅꯤꯠ ꯇꯔꯥꯉꯥ ꯑꯗꯨ ꯉꯜꯂꯦꯕ ꯑꯩꯅ꯫
ꯃꯉꯥ ꯃꯤꯅꯤꯠ ꯇꯔꯥꯉꯥ ꯆꯠꯇꯣꯏꯔꯣ꯫
ꯍꯜꯂꯛꯄꯗꯣ ꯃꯥ ꯃꯈꯥꯏ ꯑꯗꯨ꯭ꯋꯥꯏꯗ ꯆꯠꯁꯤꯔꯦ ꯇꯧꯕꯅꯤ ꯍꯧꯖꯤꯛ ꯄꯨꯡ ꯀꯌꯥ ꯇꯥꯔꯒꯦ꯫ ꯍꯟꯂꯝꯒꯤꯅꯤ ꯑꯗꯨ ꯑꯣꯏꯔꯗꯤ꯫
ꯃꯤꯅꯤꯠ ꯃꯔꯤ ꯃꯤꯅꯤꯠ ꯇꯔꯥꯅꯤꯄꯥꯟ꯫
ꯑꯁ ꯊꯤꯟ ꯋꯥꯠꯂꯤ꯫
ꯄꯨꯡ ꯃꯉꯥꯒ ꯃꯉꯥ ꯆꯠꯇꯣꯏꯕꯗꯣ ꯑꯗꯨꯒ ꯄꯨꯡ ꯀꯌꯥ ꯅꯠꯇꯣꯏꯕ꯫
ꯄꯨꯡ꯫ ꯑꯗꯨꯝ ꯃꯤꯅꯤꯠ ꯅꯤꯐꯨ ꯃꯉꯥ ꯑꯗꯨꯋꯥꯏ ꯑꯗꯨꯝ ꯍꯜꯂꯛꯄꯅꯤꯗ꯫
ꯀꯏꯗꯩꯩ ꯀꯥꯏꯕꯣꯛ ꯆꯠꯀꯦ꯫
ꯆꯔꯥꯡꯄꯥꯠ ꯂꯝꯕꯤꯔꯣꯝꯗ ꯆꯠꯂꯦ꯫ ꯀꯦꯅꯦꯜ ꯔꯣꯝꯗ ꯑꯗꯨꯒ ꯋꯦꯇꯤꯡ ꯁꯦꯠ ꯂꯩꯕ꯫ ꯊꯥꯎꯗꯣꯛꯄ ꯌꯥꯕ ꯖꯒꯥ ꯑꯃ ꯂꯩꯕꯗꯣ ꯑꯗꯣꯝꯗ ꯑꯗꯨꯋꯥꯏ ꯗꯩꯩ ꯍꯜꯂꯛꯑꯦ꯫ ꯏꯊꯥꯟꯗ꯫
ꯅꯥꯊꯟꯗ꯫
ꯎꯝ꯫
ꯃꯊꯟꯗ꯫
ꯍꯣꯏ꯫
ꯃꯥ ꯅꯪꯗꯤ ꯌꯥꯝ ꯉꯝꯃꯤꯅ꯫ ꯅꯪ ꯇ꯭ꯔꯦꯅꯤꯡꯒꯨꯝꯕ ꯇꯥꯏꯞ ꯇꯧꯔꯤꯔꯣ꯫
ꯇꯔꯤ꯫
ꯇ꯭ꯔꯦꯅꯤꯡ ꯇꯥꯏꯞ ꯇꯧꯔꯤꯔꯣ꯫
ꯅꯠꯇꯦꯗ꯫ ꯏꯁꯥ ꯏꯊꯟꯗ ꯆꯠꯄ ꯈꯣꯠꯄꯗꯣ꯫ ꯍꯩꯅꯕꯅꯦꯗꯥ ꯃꯤꯒꯤꯗ ꯃꯤ ꯀꯤꯍꯜꯂꯣꯏꯒꯦ ꯇꯧꯝ꯫ ꯁꯥꯟꯅ ꯆꯠꯂꯗꯤ ꯆꯦꯟꯗꯣꯏꯅꯦ꯫
ꯑꯦꯁ ꯅꯪ ꯈꯔ ꯇꯧꯋꯦ꯫ ꯏꯁ ꯌꯥꯎꯅꯤꯡꯈ꯭ꯔꯦꯗ ꯅꯪ ꯆꯠꯄꯀꯥꯟꯁꯦ꯫
ꯑꯗꯨ ꯈꯜꯂꯤꯌꯣ ꯉꯁꯤꯁꯦ ꯆꯠꯁꯤꯔ ꯆꯠꯂꯣꯏꯁꯤꯔ ꯃꯣꯏ ꯑꯉꯥꯡ꯫ ꯇꯨꯏꯁꯟ ꯇꯧꯕ ꯑꯅꯤꯗꯣ ꯅꯨꯡꯗꯥꯡ ꯂꯥꯛꯀꯦ ꯍꯥꯏ ꯅꯨꯡꯗꯥꯡ ꯄꯨꯡ ꯀꯌꯥꯅꯣ ꯈꯪꯗ꯭ꯔꯕ꯫
ꯎꯝ
ꯑꯗꯨꯒꯤꯅꯤꯅ‌ꯦ ꯑꯁ ꯋꯥꯔꯤ ꯅꯨꯡꯉꯥꯏꯕ ꯑꯝꯇ ꯂꯩꯇ꯭ꯔꯦ ꯀꯩ ꯋꯥꯔꯤ ꯇꯥꯗꯣꯏꯅꯣ ꯈꯪꯗ꯭ꯔꯦ ꯃꯩꯔꯕ ꯍꯥꯥ
ꯃꯤꯡꯁ‌ꯦꯜ
ꯃꯤꯡꯁ‌ꯦꯜ ꯀꯃꯥꯏ ꯇꯧꯕ ꯋꯥꯔꯤꯅꯣ
ꯌꯥꯝ ꯅꯨꯡꯉꯥꯏꯕꯅꯤ
ꯑꯗꯣ ꯍꯥꯏꯐꯦꯠ ꯏꯁꯄꯣꯏꯂꯔ ꯃꯆꯥ ꯑꯃ ꯄꯤꯌꯣꯅꯦ꯫
ꯅꯨꯄꯥꯒ ꯅꯨꯄꯤꯒꯁꯦ꯫
ꯎꯝ꯫
ꯀꯥꯏꯅꯔꯒ ꯂꯩꯗꯣꯏꯅꯦꯕ꯫
ꯎꯝ꯫
ꯑꯗꯣ ꯅꯨꯄꯥ ꯅꯨꯄꯤꯁꯦ ꯎꯝ ꯀꯥꯏꯅꯔꯒ ꯂꯩꯔꯁꯦ ꯍꯥꯏꯗꯤ꯫ ꯑꯃꯅ ꯑꯃ ꯀꯝꯄꯅꯤꯒꯤ ꯋꯥꯔꯤꯅꯤ ꯍꯥꯏꯇꯥꯔꯦꯅꯦ꯫
ꯀꯩꯒꯤ ꯋꯥꯔꯤ
ꯑꯥ ꯀꯝꯄꯅꯤꯒꯨꯝꯕ ꯀꯝꯄ‌ꯦꯅꯤꯒꯨꯝꯕ
ꯑꯣ
ꯃꯃꯥ ꯃꯄꯥꯁꯦ ꯀꯝꯄꯦꯅꯤ ꯀꯩ ꯍꯥꯏꯗ‌ꯣꯏꯅ‌ꯣ ꯎꯝ ꯑꯥ ꯃꯥꯟꯅꯗꯕ ꯑꯣꯏꯗꯣꯏꯅ‌ꯦꯕ ꯃꯇꯝ ꯂ‌ꯣꯏꯌ‌ꯦꯗꯅ ꯌꯥꯝ ꯆꯥꯎꯈꯠꯄ ꯀꯝꯄꯦꯅꯤ ꯍ‌ꯣꯏ ꯑꯃꯅ ꯍ‌ꯣꯏ ꯎꯝ ꯍꯦꯔꯣꯖꯤꯒꯤ ꯌꯨꯝꯁꯤꯒ ꯍꯦꯔ‌ꯣ ꯍꯦꯔꯣꯏꯟꯒꯤ ꯌꯨꯝꯁꯤꯒ ꯍꯥꯟꯅꯁꯦ ꯃꯔꯨꯞ ꯑꯣꯏꯔꯝꯃꯦꯕ ꯃꯣꯏ ꯃꯄꯥ‌ ꯃꯄꯥꯁꯦ ꯑꯗꯣ ꯀꯩꯅꯣ ꯀꯩꯅꯣ ꯀꯔꯤꯒꯨꯝꯕ ꯑꯃꯗꯒꯤ ꯌꯥꯝ ꯊꯤꯅ ꯌꯥꯅꯈꯤꯗꯕ ꯑꯣꯏꯈ꯭ꯔꯦꯕ ꯈꯪꯕ꯭ꯔꯥ
ꯑꯝ
ꯑꯗꯨꯗꯒꯤ ꯃꯕꯥꯅꯤ ꯃꯕꯥꯅꯤꯒꯤ ꯃꯆꯥ ꯃꯕꯥꯅꯤꯒꯤ ꯃꯆꯥꯁ‌ꯤꯅ ꯍꯦꯔꯣ ꯍꯦꯔꯣꯏꯟ ꯑꯣꯏꯔꯦꯗꯅ
ꯎꯝ
ꯑꯗꯨꯗ ꯃ ꯃꯕꯥꯅꯤꯁꯦ ꯅꯨꯡꯁꯤꯅꯔꯕ ꯅꯨꯡꯁꯤꯅꯩ ꯌꯥꯝ ꯊꯤꯅ ꯅꯨꯡꯁꯤꯅꯩ ꯀꯩꯅ‌ꯣ ꯅꯠꯇꯦꯕ ꯆꯨꯝꯅꯒꯤ ꯁꯨꯝ ꯈꯪꯅꯈꯤꯕꯅꯦ ꯃꯗꯨꯗ ꯅꯨꯄꯤꯁꯦ ꯑꯗꯨꯝ ꯋꯥꯔꯤꯁ‌ꯦ ꯍ‌ꯣꯏꯔ‌ꯦꯟ ꯅꯪ ꯋꯥꯔꯤ ꯇꯥꯔꯀꯥꯟꯗ ꯈꯪꯖꯔ‌ꯣꯀꯣ ꯑꯗꯨ ꯁꯨꯝ ꯍꯥꯏꯐꯦꯠ ꯂꯤꯔꯛꯀꯦꯕ ꯑꯗꯨꯗꯨꯒ ꯀꯥꯏꯅꯔꯒ ꯂꯩꯔꯅꯤꯕ ꯅꯨꯄꯥꯒ ꯅꯨꯄꯤꯒꯁꯦ ꯑꯗꯨꯗꯨꯒ ꯅꯨꯄꯥꯅꯤꯁꯨ ꯃꯄꯥꯟ ꯂꯝꯗ ꯂꯣꯠꯂꯒ ꯂꯩꯈ꯭ꯔꯅꯤꯕ ꯆꯍꯤ ꯑꯅꯤ ꯑꯍꯨꯝꯁꯦ ꯈꯪꯕ꯭ꯔꯥ ꯑꯗꯨꯒ ꯃꯥꯁꯦ ꯑꯩꯈꯣꯏꯒꯤ ꯂꯝꯗꯝꯗ ꯑꯃꯨꯛ ꯍꯜꯂꯛꯑꯅꯤꯕ ꯍꯜꯂꯛꯄ ꯃꯇꯝꯁꯤꯗ ꯍꯦꯔꯣꯏꯟꯒ ꯊꯦꯡꯅꯕꯁꯦ ꯃꯕꯥꯅꯤ ꯊꯃꯣꯏꯗꯗꯤ ꯌꯥꯝ ꯎꯝ ꯇꯨꯃꯤꯟ ꯇꯨꯃꯤꯟꯅ ꯅꯨꯡꯁꯤꯔꯤꯅ‌ꯦꯕ ꯑꯗꯨ ꯑꯣꯏꯔꯁꯨ ꯎꯄꯥꯏ ꯂꯩꯇꯕꯩ ꯀꯥꯏꯅꯈ꯭ꯔꯦꯕ ꯃꯕꯥꯅꯤꯁꯦ ꯀꯩꯅꯣꯝ ꯀꯩꯅꯣꯝꯗꯒꯤ ꯑꯟꯗꯔꯁꯇꯦꯟꯗꯤꯡ ꯍꯥꯏꯒꯦꯔꯥ
ꯑꯗ‌ꯣ ꯅꯨꯄꯤꯁꯦ ꯗꯣꯛꯇꯔ ꯔ ꯀꯩꯅꯣꯝ ꯑꯣꯏꯕ꯭ꯔꯣ ꯍꯣꯁꯄꯤꯇꯥꯜꯗ ꯊꯦꯡꯅꯗ‌ꯣꯏꯔ‌ꯣ
ꯍꯣꯁꯄꯤꯇꯥꯜꯗ ꯊꯦꯡꯅꯗꯣꯏꯔꯣ ꯑꯅꯤꯁ‌ꯦ
ꯅꯠꯇꯦ ꯍ‌ꯣꯇ‌ꯦꯜ ꯗ
ꯑꯍꯣ ꯃꯇꯝ ꯀꯨꯏꯔꯕꯩ ꯇꯨꯡꯗ ꯆꯍꯤ ꯇꯔꯥꯅꯤꯊꯣꯏꯐꯥꯎꯀꯤ ꯃꯇꯨꯡꯗ ꯊꯦꯡꯅꯕꯗꯨꯔꯣꯕ
ꯅꯠꯇ‌ꯦꯍ‌ꯦ
ꯅꯤꯄꯥꯟ
ꯅꯠꯇ‌ꯦ ꯑꯍꯨꯝ
ꯑꯣ
ꯑꯁ ꯇꯥꯎꯍ‌ꯦ ꯌꯥꯝ ꯅꯨꯡꯁꯤꯕꯅ‌ꯦ
ꯇꯒ‌ꯦ ꯑꯁ ꯌꯥꯝ ꯋꯥꯕ ꯋꯥꯔꯤꯔꯣ
ꯋꯥꯗ‌ꯦ ꯋꯥꯗꯦ ꯌꯥꯝ ꯅꯨꯡꯁꯤꯕꯅꯤ ꯀꯞꯅꯤꯡꯒꯅꯤ ꯌꯥꯝ ꯑꯗꯨꯃꯥꯏꯅ ꯀꯞꯅꯤꯡꯒꯅꯤ ꯍꯥꯏꯗꯤ ꯏꯃꯣꯁꯅꯦꯜ ꯑꯣꯏꯕ ꯅꯠꯇꯦꯕ ꯑꯗꯨꯏꯁꯨ
ꯎꯝ
ꯅꯨꯡꯁꯤꯕꯒꯤ ꯍꯤꯔꯝꯅꯦꯕ
ꯑꯣ
ꯌꯥꯝ ꯊꯤꯅ ꯂꯞ ꯇꯧꯔꯤ ꯍꯥꯏꯕꯁꯨ ꯅꯠꯇꯦ ꯑꯗꯨ ꯑꯣꯏꯔꯁꯨ ꯏꯃꯣꯗꯤ ꯈꯔ ꯄꯣꯛꯀꯅꯤ ꯀꯔꯤ ꯍꯥꯏꯗ‌ꯣꯏꯅꯣ ꯑꯩꯁꯨ ꯍꯥꯏꯕꯝꯗꯤ ꯈꯪꯗꯦ ꯑꯗꯨꯁꯨ ꯅꯨꯡꯁꯤ‌ꯌ‌ꯦ ꯑꯗꯨꯝ ꯇꯥꯎꯋ‌ꯣ ꯇꯥꯎ ꯍꯣ ꯑꯩ ꯅꯪꯉꯣꯟꯗꯩꯩ ꯐꯤꯗꯕꯦꯛ ꯂꯧꯗꯣꯏꯅꯦ ꯗꯨꯗꯤ
ꯑꯩꯅ ꯇꯥꯁꯟꯅꯔꯣꯏꯒꯦꯅ ꯀꯗ ꯇꯧꯔꯒ
ꯇꯥꯁꯟꯅꯧ ꯇꯥꯗꯕ ꯌꯥꯔꯣꯏ
ꯇꯥꯊꯣꯛꯀꯦ ꯎꯝ
ꯑꯩ ꯑꯁꯦꯡꯕꯒꯤ ꯅꯪꯗꯕꯨ ꯅꯪꯗ ꯋꯥ ꯍꯪꯒꯅꯤ ꯇꯥꯔꯗꯤ ꯌꯥꯝ ꯅꯨꯡꯁꯤꯕꯅꯦ ꯍꯥꯏꯕ
ꯂꯩ ꯁꯝꯄꯨ ꯍꯥꯢꯔꯣ ꯁꯝꯄꯨꯗꯤ ꯈꯪꯗꯦꯒꯦ ꯀꯩ ꯀꯩ ꯍꯥꯕ
ꯀꯩ ꯍꯥꯏꯅꯣ
ꯀꯩ ꯍꯥꯏꯅꯣ ꯑꯈꯣꯏ ꯕꯥꯅ ꯐꯣꯟꯗ ꯁꯥꯄꯣ ꯂꯩꯔꯤꯕ ꯍꯉꯛꯄꯅꯤꯗ
ꯎꯝ
ꯗꯨꯏꯅꯤ
ꯍꯥ ꯍꯥ ꯅꯣꯏ ꯄꯥꯕꯨꯡꯗꯣ ꯆꯍꯤ ꯁꯣꯛ ꯀꯌꯥꯒꯤ ꯃꯤ ꯑꯣꯏꯕ꯭ꯔꯥ
ꯑꯈꯣꯕꯥꯔꯣ ꯎꯝ ꯇꯔꯥ ꯀꯨꯟ ꯀꯨꯟꯊ꯭ꯔꯥ ꯅꯤꯐꯨ ꯌꯥꯡꯈꯩ ꯍꯨꯝꯐꯨ ꯍꯨꯝꯗ꯭ꯔꯥ ꯍꯨꯝꯗ꯭ꯔꯥꯒꯤ ꯑꯗ꯭ꯋꯥꯏ ꯑꯣꯏꯗꯣꯏꯅꯦ
ꯎꯝ
ꯁꯚꯦꯟꯇꯤ ꯑꯣ ꯌꯥ ꯑꯣ ꯁꯚꯦꯟꯇꯤ ꯍꯦꯟꯕ꯭ꯔꯣ ꯁꯚꯦꯟꯇꯤ ꯑꯃꯨꯛ ꯑꯣꯏꯕ꯭ꯔꯣ
ꯁꯚꯦꯟꯇꯤ ꯍꯦꯟꯕ ꯃꯥꯜꯂꯦ
ꯎꯝ ꯅꯣꯏ ꯃꯥꯗꯤ ꯑꯉꯥꯡ ꯑꯣꯏꯔꯤꯕ꯭ꯔꯣ
ꯑꯩꯈꯣꯏ ꯃꯥ ꯕꯕꯥꯒ ꯀꯩꯁꯨ ꯌꯥꯝꯅ ꯍꯟꯅꯔꯝꯃꯣꯏ ꯆꯍꯤ ꯑꯣꯍꯨꯝ ꯃꯔꯤꯃꯨꯛ ꯍꯟꯅꯔꯝꯒꯗ꯭ꯔ
ꯎꯝ
ꯅꯪꯗꯤ ꯀꯔꯝꯕ ꯆꯍꯤ ꯒꯦꯞ ꯀꯍꯤ ꯆꯍꯤ ꯀꯌꯥꯝ ꯌꯥꯝꯅ ꯒꯦꯞ ꯃꯔꯛꯇ ꯂꯩꯒꯦꯔꯒ ꯅꯪ ꯂꯨꯍꯣꯡꯗꯣꯏꯅꯣ
ꯀꯔꯤ
ꯅꯨꯄꯥꯗꯣ ꯆꯍꯤ ꯀꯌꯥꯝ ꯌꯥꯝꯅ ꯒꯦꯞ ꯂꯩꯕ ꯊꯝꯗꯣꯏꯅꯣ ꯅꯪꯒꯤꯗꯤ
ꯈꯪꯗꯦ ꯃꯌꯥꯝ ꯍꯜꯂꯤꯒꯩ ꯌꯥꯔꯦ
ꯑꯥ ꯑꯩꯁꯨ ꯍꯟꯕꯗꯤ ꯄꯥꯝꯃꯦ ꯑꯗꯨ ꯑꯣꯏꯔꯁꯨ ꯑꯩꯒꯤꯗꯤ ꯑꯣꯏꯗꯧ ꯃꯥꯟꯗ꯭ꯔꯦ ꯆꯍꯤ ꯊꯥꯗꯇꯪ ꯍꯜꯂꯤ ꯆꯍꯤꯕꯨꯛ ꯐꯥꯗꯦ
ꯎꯝ
ꯃꯊꯥ ꯌꯥꯝ ꯁꯥꯏꯗ
ꯄꯥꯏꯌꯦ ꯑꯩꯗꯤ ꯆꯍꯤ ꯑꯃ ꯑꯅꯤ ꯑꯍꯨꯝꯗꯤ ꯍꯜꯍꯟꯅꯤꯡꯉꯤ
ꯎꯝ ꯑꯩꯉꯣꯟꯗꯩꯩ ꯍꯦꯟꯅ ꯃꯦꯆ꯭ꯌꯣꯔ ꯑꯣꯏꯕꯗꯣ
ꯆꯦ ꯀꯩ ꯍꯥꯏꯅꯤ ꯍꯜꯂꯅꯤꯡꯉꯦ ꯍꯌꯦꯡ ꯁꯛꯇ ꯑꯣꯏꯔꯣ ꯑꯩꯅ ꯍꯦꯟꯅ ꯊꯤꯖꯤꯜꯂꯅꯤ
ꯆꯨꯝꯃꯤꯅꯦ
ꯃꯣꯏꯗꯤ ꯅꯨꯄꯥꯅꯤꯅ ꯈꯔ ꯐꯖꯔꯒ ꯂꯩꯔꯅꯤ
ꯅꯥꯪꯖꯨ ꯕꯣꯇꯣꯛꯁ ꯀꯥꯞꯄ ꯂꯣꯏꯔꯦ ꯀꯩꯅꯣ
ꯎꯝ
ꯌꯥꯗ꯭ꯔꯣ
ꯎꯝ ꯃꯇꯝꯁꯦ ꯌꯥꯝ ꯆꯥꯎꯈꯠꯂꯤ ꯅꯠꯇ꯭ꯔꯣ
ꯎ ꯑꯗꯨꯦ
ꯍ ꯅꯪꯗ ꯑꯩ ꯁꯥ ꯉꯥ ꯑꯃ ꯆꯥꯔꯔꯣꯏ ꯏꯁꯥ ꯇꯒꯠ ꯇꯒꯠ ꯇꯦꯛꯅ ꯂꯩꯅꯤꯡꯉꯥꯏꯀꯣ
ꯁꯥ ꯁꯥ ꯑꯗꯨꯗꯤ ꯗꯒꯠ ꯇꯒꯠꯠꯇꯦꯛꯀꯠꯇ꯭ꯔꯣ
ꯆꯠꯇ ꯅꯠꯇꯕ ꯇꯦꯛꯄ ꯅꯠꯇꯕꯤꯗꯣ ꯀꯩ ꯍꯥꯏꯅꯤ ꯁꯥ ꯆꯥꯗ꯭ꯔꯗꯤ ꯍꯛꯆꯥꯡ ꯑꯁ ꯑꯗꯨꯃꯛꯁꯨ ꯍꯥꯏꯕ ꯌꯥꯗꯦꯗ ꯃꯌꯥꯡ ꯃꯌꯥꯝ ꯁꯛ ꯁꯥꯖꯥꯗꯁꯨ
ꯑꯣ
ꯇꯧꯔꯛꯇꯦ ꯀꯤ
ꯎꯝ
ꯑꯃꯨꯛꯀ ꯇꯧꯔꯛꯀꯦꯔꯣ ꯅꯪ ꯀꯃꯥꯏꯟ ꯇꯧꯁꯤꯒꯦ
ꯅꯪ ꯇꯧꯔꯣ ꯅꯪ ꯇꯧꯔꯣ
ꯅꯪꯗꯤ
ꯑꯩ ꯊ ꯑꯩ ꯇ꯭ꯋꯦꯟꯇꯤ ꯊ꯭ꯔꯤ ꯑꯗꯨꯃꯥꯏꯅ ꯂꯩꯒ꯭ꯔꯝꯅꯦ ꯇ꯭ꯋꯦꯟꯇꯤ ꯐꯥꯏꯚ ꯌꯧꯗ꯭ꯔꯤꯉꯩꯗ
ꯀꯔꯤ
ꯍꯥꯥ
ꯀ
ꯇꯧ ꯇ ꯍꯣꯏ ꯍꯣ ꯍꯣꯏ ꯍꯥꯏꯕ
ꯎꯝ ꯇꯧꯔꯛꯑꯣꯀꯣ
ꯍꯧꯒꯦ
ꯎꯝ ꯑꯣꯀꯦ ꯍ
ꯎꯝ ꯑꯩꯈꯣꯏ ꯑꯣꯀꯦ ꯁꯤꯦ ꯑꯩꯈꯣꯏ ꯂꯣꯗ ꯀꯔꯤ ꯍꯥꯏꯕ꯭ꯔꯥ
ꯍꯥꯝ
ꯑꯣꯀꯦ ꯁꯤꯦ ꯑꯩꯈꯣꯏꯔꯣꯟꯗ ꯀꯩ ꯍꯥꯏꯕ꯭ꯔꯣ
ꯐꯔꯦ ꯐꯔꯦ
ꯍꯥ
ꯌꯥꯔꯦ ꯌꯥꯔꯦ
ꯌꯥꯔꯦ ꯌꯥꯔꯦ ꯑꯗꯨ ꯇꯤꯚꯤꯗꯣ ꯑꯩꯈꯣꯏ ꯂꯣꯟꯗ ꯀꯩ ꯍꯥꯏꯕ꯭ꯔꯥ ꯇꯤꯚꯤ
ꯇꯤꯕꯤ ꯀꯩꯅꯣꯝ ꯇꯤꯕꯤꯕꯣ
ꯇꯦꯂꯤꯚꯖꯟ ꯇꯕꯤ
ꯎ ꯀꯩꯅꯣ ꯌꯦꯡꯅꯕꯗꯣ ꯎ
ꯃꯍꯥꯗꯨꯅ
ꯃꯤ ꯌꯦꯡꯅꯕꯗꯣ ꯈꯪꯗꯦꯗ ꯀꯩ ꯍꯥꯏꯗꯣꯏꯅꯣ ꯑꯗꯨꯗꯤ ꯑꯗꯨꯒꯨꯝꯕ ꯃꯌꯥꯝꯗꯣ ꯈꯪꯅꯕꯅꯤꯅꯦ ꯁꯦ